ꯑꯥ ꯍꯜꯂꯣ
ꯑꯣ ꯍꯣꯏ ꯇꯥꯏꯌꯦ ꯐꯖꯅ ꯇꯥꯏꯌꯦ
ꯑꯥ ꯀꯔꯤ ꯇꯧꯔꯤꯒꯦ
ꯑꯩꯗꯤ ꯂꯥꯢꯔꯤꯛ ꯄꯥꯏꯔꯒ ꯂꯩ ꯌꯦ ꯂꯥꯢꯔꯤꯛꯇꯤ ꯄꯥꯗꯦ ꯑꯗꯨꯁꯨ
ꯑꯣ ꯂꯥꯏꯔꯤꯛ ꯄꯥꯏꯔꯣ ꯍꯥꯏꯕ꯭ꯔꯥ
ꯍꯥ
ꯂꯥꯏꯔꯤꯛ ꯄꯥꯔꯣ ꯍꯥꯏꯕ
ꯑꯩꯈꯣꯏꯒꯤ ꯃꯦꯝꯅ ꯂꯥꯏꯔꯤꯛ ꯄꯥꯔꯣ ꯍꯥꯏꯌꯦ ꯑꯗꯨꯁꯨ ꯑꯩꯗꯤ ꯄꯥꯗꯦ ꯑꯗꯨꯕꯨ ꯅꯪꯗꯤ ꯄꯥꯏꯔꯒ ꯂꯩ
ꯑꯣ
ꯅꯪꯗꯤ ꯀꯔꯤ ꯀꯔꯤ ꯊꯕꯛ ꯇꯧꯗꯣꯏꯅꯣ
ꯑꯩ ꯑꯩꯁꯨ ꯆꯞ ꯃꯥꯟꯅꯩꯌꯦ ꯑꯩꯁꯨ ꯂꯥꯏꯔꯤꯛ ꯄꯥꯏꯔ ꯄꯥꯏꯌꯦ ꯂꯥꯏꯔꯤꯛ ꯄꯥꯔ
ꯎꯝ ꯎꯝ
ꯍꯧꯖꯤꯛꯀꯣ ꯑꯩ ꯇꯣꯄꯤꯛꯁꯤꯡꯕꯨ ꯁꯔꯆ ꯇꯧꯋꯦ ꯄꯥꯔꯁꯨ ꯄꯥꯗꯦ ꯄꯥꯗꯤ ꯄꯥꯗꯦ
ꯎꯝ
ꯑꯩꯈꯣꯏ ꯃꯦꯝꯅ ꯇꯣꯄꯤꯛꯁꯤꯡ ꯄꯤꯕ ꯄꯤ
ꯎꯝ
ꯋꯥꯔꯦꯗ ꯋꯥꯔꯦꯗ
ꯍꯣꯏ ꯋꯥꯔꯦ ꯑꯁꯦꯡꯕꯅꯦ ꯋꯥꯔꯦ ꯍꯣꯏ
ꯑꯩ ꯉꯁꯤꯗꯤ ꯌꯥꯝꯅ ꯇꯨꯝꯅꯤꯡꯉꯦ ꯑꯗꯨ ꯃꯦꯝꯅ ꯍꯧꯒꯠꯂꯣ ꯍꯧꯒꯠꯂꯣ ꯍꯥꯏꯌꯦ ꯑꯗꯨꯗꯩ ꯍꯧꯒꯠꯈꯔꯦ
ꯎꯝ ꯍꯣꯏ ꯃꯅꯤ
ꯇꯜꯂꯦꯀꯣ
ꯍꯣꯏ ꯍꯣꯏ ꯑꯗꯣ ꯅꯁꯤ ꯕꯤꯖꯦꯟ ꯄꯤ ꯆꯦꯇꯥ ꯀꯤ ꯅꯣꯠꯁ ꯆꯦꯛꯇꯣ ꯇꯣꯛ ꯇꯣꯑꯥꯒꯦ ꯍꯥꯏꯕ꯭ꯔꯥ
ꯈꯪꯗꯦ ꯀꯅꯥꯅ ꯍꯥꯏꯌꯦ
ꯎꯝ
ꯀꯅꯥꯅ ꯍꯥꯏꯌꯦ ꯅꯪꯉꯣꯟꯗ
ꯎ ꯑꯩ ꯗꯤ ꯑꯩꯈꯣꯏꯒꯤ ꯒ꯭ꯔꯨꯞꯇ ꯌꯦꯡꯉꯤ
ꯑꯣ
ꯒ꯭ꯔꯨꯞꯇ ꯎꯏꯌꯦ
ꯍꯩꯁꯨ ꯍꯩꯇꯦ
ꯎꯝ
ꯐꯖꯅ ꯏꯟꯐꯣꯔꯃꯦꯁꯟꯁꯨ ꯄꯤꯗꯦꯀꯣ
ꯎꯝ ꯃꯥꯅꯦ ꯑꯩꯗꯤ ꯗꯨꯛ ꯊꯥꯅꯤꯡꯉꯤ
ꯍꯥꯥ ꯃꯤꯜꯀꯥꯔ ꯗꯨꯠ
ꯗꯨꯠ ꯗꯨꯠ
ꯑꯗꯨ ꯊꯔꯣ
ꯁꯟ ꯁꯪꯒꯣꯝ
ꯁꯪꯒꯣꯝ ꯑꯥ ꯊꯔꯣ
ꯍꯣꯏ
ꯁꯪꯒꯣꯝꯗꯤ ꯄꯦꯀꯦꯠꯇ ꯂꯨꯄꯥ ꯀꯌꯥꯔꯥ ꯀꯌꯥ ꯄꯤꯌꯦ
ꯂꯨꯄꯥ ꯀꯨꯟꯊ꯭ꯔꯥ ꯀꯨꯟꯊ꯭ꯔꯥ
ꯀꯨꯟꯊ꯭ꯔꯥ ꯄꯤꯕ
ꯗꯦ ꯂꯨꯄ ꯀꯨꯣꯟ ꯀꯟ ꯅ ꯀꯨꯟ ꯀꯨꯟ ꯃꯥꯂꯦꯗ ꯏꯆ ꯃꯥꯅ
ꯐꯣꯔꯇꯤ ꯃꯥꯜꯂꯦ ꯑꯩꯗꯤ ꯂꯨꯄꯥ ꯐꯣꯔꯇꯤ ꯄꯤꯕ ꯃꯥꯜꯂꯦ ꯆꯦꯁꯨ
ꯈꯪꯗꯦꯗ ꯑꯣꯏ ꯍꯥꯐ ꯂꯤꯇꯔꯗꯤ ꯀꯨꯟ ꯀꯨꯟ ꯃꯥꯅꯦ
ꯑꯣ ꯑꯣ ꯑꯗꯨꯁꯨ ꯆꯨꯃꯦ
ꯎꯝ
ꯅꯪ ꯀꯔꯤ ꯃꯆꯨ ꯄꯥꯝꯕ꯭ꯔꯣ
ꯍꯥ
ꯅꯪ ꯀꯔꯤ ꯃꯆꯨ ꯄꯥꯝꯃꯦ
ꯑꯗꯤ ꯃꯆꯨ ꯁꯤꯒ꯭ꯔꯤꯟ ꯄꯥꯝꯃꯤ
ꯑꯍꯨꯝ
ꯎꯝ ꯅꯪꯗꯤ ꯅꯪ ꯀꯔꯤ ꯃꯆꯨ ꯄꯥꯝꯕꯔ ꯅꯪ
ꯍ ꯑꯩꯗꯤ ꯕ꯭ꯂꯨ
ꯍꯥ
ꯕ꯭ꯂꯨ ꯄꯥꯃꯩꯀꯣ ꯕ꯭ꯂꯨ ꯗꯔꯠ
ꯕ꯭ꯂꯨꯂꯥ ꯕ꯭ꯂꯨ
ꯕ꯭ꯂꯨ ꯍꯣꯏ ꯕ꯭ꯂꯨ ꯗꯔꯠ
ꯑꯣ ꯑꯣ
ꯕ꯭ꯂꯨ ꯗꯔꯠ ꯄꯥꯝꯃꯦ ꯑꯗꯨ ꯍꯣꯏ ꯕ꯭ꯂꯨ ꯗꯔ ꯈꯛꯇ ꯄꯥꯝꯃꯦ ꯍꯥꯏꯗꯤ ꯅꯪꯗꯤ ꯥꯅꯪꯗꯤ
ꯑ
ꯀꯔꯤꯒꯤ ꯃꯁꯨ ꯄꯥꯝꯃꯦ
ꯀꯔꯤ ꯍꯥꯏꯕ
ꯅꯟꯗꯤ ꯀꯔꯤꯒꯤ ꯃꯆꯨ ꯄꯥꯟꯃꯦ
ꯃꯆꯨꯔꯥ ꯃꯆꯨꯗꯤ ꯒ꯭ꯔꯤꯟ ꯄꯥꯝꯃ ꯍꯥꯏꯕꯅꯤ ꯒ꯭ꯔꯤ ꯄꯥꯃꯦ ꯒ꯭ꯔꯤ ꯗꯥꯛ
ꯑꯣ ꯑꯩ ꯅꯪꯉꯣꯟꯗ ꯐꯖꯅ ꯇꯥꯗꯦ
ꯀꯇꯅ ꯇꯥꯒꯩꯅ
ꯅꯝ ꯈꯔꯥ ꯚꯂꯨꯝ ꯏꯟꯀ꯭ꯔꯤꯁ ꯇꯧꯔꯣ
ꯍ
ꯚꯣꯂꯨꯝ ꯅꯪꯒꯤ ꯚꯣꯏꯁꯗꯣ ꯈꯔ ꯏꯟꯈ꯭ꯔꯤꯁ ꯇꯧꯔꯣ ꯑꯗꯨ
ꯇꯣꯔꯒꯤ ꯍꯧꯖꯤꯛꯇꯤ ꯇꯥꯕ꯭ꯔꯣ
ꯍꯣꯏ ꯇꯥꯏꯌꯦ ꯎꯝ ꯎꯝ ꯎꯝ
ꯑꯩ ꯉꯁꯥꯏꯗꯤ ꯑꯩꯒꯤ ꯐꯣꯟꯗꯤ ꯕꯦꯇ꯭ꯔꯤ ꯂꯩꯇꯦ ꯑꯗꯨꯒꯤ ꯆꯥꯔꯖ ꯇꯧꯕꯒꯤ ꯑꯩꯒꯤ ꯎꯝ ꯑꯩꯅ ꯑꯩꯒꯤ ꯈꯣꯡꯗꯣ ꯐꯖꯅ ꯇ ꯐꯠꯇ꯭ꯔꯤ
ꯎꯝ ꯑꯗꯨꯅꯦ ꯑꯗꯨ ꯅꯪ ꯀꯔꯤ ꯊꯕꯛ ꯇꯧꯕ ꯂꯩ
ꯍꯧꯖꯤꯛꯇꯤ ꯀꯔꯤ ꯊꯕꯛꯁꯨ ꯂꯩꯇꯦ ꯗ
ꯍꯧꯖꯤꯛ ꯑ ꯍꯧꯖꯤꯛ ꯅꯠꯇꯦꯀꯣ ꯍꯣꯏ ꯅ ꯍꯧꯖꯤꯛ ꯅꯠꯇꯦ ꯅꯪ ꯀꯔꯤ ꯊꯕꯛ ꯀꯔꯤ ꯊꯕꯛ ꯇꯧꯋꯦ
ꯑꯣ ꯑꯩꯗꯤ ꯊꯕꯛꯇꯤ ꯇꯤꯆꯔ ꯇꯧꯋꯥꯦ ꯑꯣꯖꯥ ꯇꯧꯋꯦ
ꯉꯁꯤ ꯀ꯭ꯂꯥꯁ ꯂꯥꯏꯕ꯭ꯔꯣ
ꯍꯣꯏ ꯂꯩ ꯅꯪꯗꯤ ꯀꯔꯤ ꯊꯕꯛ ꯇꯧꯕ꯭ꯔ ꯅꯪ
ꯑꯩꯗꯤ ꯑꯩꯁꯨ ꯑꯩꯗꯤ ꯏꯁꯇꯨꯗꯦꯟꯅꯦ ꯑꯩꯗꯤ ꯀꯔꯤꯁꯨ ꯇꯧꯗꯦ
ꯑꯣ ꯑꯗꯨ ꯅꯪꯗꯤ ꯅꯪꯒꯤ ꯄꯨꯟꯁꯤꯔ ꯎꯝ ꯀꯔꯤ ꯊꯕꯛ ꯇꯧꯅꯤꯡꯉꯤ
ꯑꯩꯁꯨ ꯑꯩ ꯂꯦꯛꯆꯔ ꯑꯣꯏꯅꯤꯡꯉꯤ
ꯑꯣ ꯐꯥꯔꯦ
ꯑꯗꯣ ꯗꯤꯁ ꯇꯥꯏꯝꯗꯦꯗꯤ ꯎꯝ ꯀꯔꯤ ꯁꯤꯛꯁ ꯁꯦꯃꯤꯁꯇꯔꯗ ꯂꯩꯀꯣ ꯁꯤ ꯂꯣꯏꯔꯗꯤ ꯑꯩ ꯇꯤꯆꯔꯒꯤ ꯀꯣꯔꯁ ꯑꯃ ꯀꯣ ꯂꯧꯒꯦ ꯑꯗꯨ ꯑꯗꯨ ꯑꯩ ꯂꯣꯏꯔꯗꯤ ꯑꯦꯛꯖꯥꯝ ꯇꯤꯆꯔ ꯇꯧꯕ ꯇꯤꯆꯔ ꯇꯧꯒꯦ ꯑꯗꯨ ꯊꯕꯛ ꯇꯧꯔꯗꯤ ꯎꯝ ꯇꯧꯕꯒ ꯑꯦꯛꯖꯥꯝꯒꯨꯝꯕ ꯊꯥꯅꯤꯡꯉꯦ
ꯎꯝ
ꯍꯣꯏ ꯒꯚꯔꯃꯦꯟꯒꯤꯁꯨ ꯑꯗꯨ ꯒꯚꯔꯃꯦꯟꯒꯤ ꯑꯦꯛꯖꯥꯝꯒꯨꯝꯕ ꯊꯥꯅꯤꯡꯉꯦ ꯑꯩ
ꯑꯣ ꯑꯣ ꯑꯗꯨꯗꯤ ꯐꯥꯔꯦ
ꯍꯣꯏ
ꯑꯗꯨ ꯅꯪꯁꯨ ꯐꯖ ꯇꯧꯋꯦꯀꯣ
ꯍꯣꯏ
ꯅꯪ ꯆꯥꯛꯆꯥꯔꯕ꯭ꯔꯣ
ꯀꯥꯕꯤ
ꯆꯥꯛ ꯆꯥꯔꯕ꯭ꯔꯣ
ꯎꯝ ꯆꯗ꯭ꯔꯤꯌꯦ
ꯑꯣ ꯉꯁꯤ ꯀꯔꯤ ꯍꯦꯟꯖ
ꯈꯪꯗꯦ ꯃꯠꯇꯣꯔꯒꯨꯝꯕꯥ ꯃꯜꯦ
ꯎꯝ ꯑꯩꯈꯣꯏꯁꯨ ꯆꯥꯠꯇ꯭ꯔꯤ ꯑꯗꯣ ꯑꯩꯈꯣꯏꯗꯤ ꯀꯨꯞꯕꯤꯀꯥ ꯑꯂꯨ ꯊꯨꯝꯃꯤ
ꯑꯣ
ꯑꯩꯈꯣꯏꯒꯤ ꯄꯤꯆꯗ ꯂꯩꯌꯦ ꯑꯗꯨ ꯎꯝ ꯃꯈꯣꯏꯅꯤ ꯎꯝ ꯑꯩꯈꯣꯏꯒꯤ ꯎꯝ ꯕꯨꯛ ꯑꯩꯈꯣꯏꯒꯤ ꯅꯤꯅꯤꯗꯤ ꯐꯖꯅ ꯊꯨꯝꯕꯤꯅꯤ
ꯑꯣ ꯇꯜꯂꯦꯀꯣ ꯑꯗꯨꯗꯤ
ꯎꯝ ꯑꯗꯨ ꯅꯪ ꯑꯥ ꯀꯔꯤ ꯑꯩꯒꯤ ꯅꯤ
ꯅꯠꯇꯦ ꯅ ꯅꯣꯠꯁꯀꯨꯝꯕ ꯏꯔꯕꯥ ꯂꯣꯏꯔꯕꯣ
ꯏꯕ ꯂꯣꯏꯗ꯭ꯔꯔꯤ ꯀꯦꯕꯒꯨꯝꯀ ꯀꯦꯁꯕꯨꯛꯁꯨ ꯂꯩ ꯍꯧꯖꯤꯛꯁꯨ ꯏꯕ ꯂꯣꯏꯗ꯭ꯔꯦ ꯅꯪꯗꯤ ꯂꯣꯏꯔꯕ꯭ꯔꯣ
ꯂꯣꯏꯗ꯭ꯔꯦ
ꯎꯝ
ꯑꯩꯒꯤ ꯀꯦꯁꯕꯨꯠ ꯀꯝꯃꯨꯅꯤꯇꯤꯒꯤ ꯀꯦꯁꯕꯨꯛꯁꯨ ꯏꯃꯥꯟꯅꯕꯤ ꯑꯃꯥꯅ ꯋꯥꯔꯦ
ꯑꯣ
ꯋꯥꯔꯒ ꯄꯤꯁꯨ ꯄꯤꯗ꯭ꯔꯤ ꯍꯧꯖꯤꯛꯁꯨ ꯏꯔꯕ꯭ꯔꯂꯣ ꯏꯔꯒꯂꯣ ꯏꯗ꯭ꯔꯤ ꯍꯌꯦ
ꯎꯝ ꯅꯪ ꯀꯔꯤ ꯍꯤꯟꯖꯝ ꯄꯥꯝꯃꯦ ꯅꯪꯗꯦ ꯅꯪꯒꯤ ꯑꯄꯥꯝꯕꯄꯥ ꯍꯤꯡꯖꯝ ꯍꯥꯏꯕꯤꯌꯨꯀꯣ ꯍꯥꯏꯕꯤꯌꯨ
ꯍꯥꯏꯗꯤ ꯆꯥꯡꯁꯥ ꯄꯥꯝꯃꯦ ꯁꯥꯡꯁꯥ
ꯁꯟꯁꯥ ꯑꯣꯛ ꯁꯟꯁꯥꯗꯦꯔ ꯍꯥꯥꯑꯣ ꯍꯥ ꯍꯥꯥꯑꯣ ꯍꯥꯎꯋꯦꯀꯣ
ꯍꯣꯏ
ꯑꯩꯁꯨ ꯄꯥꯃꯤ
ꯉꯥ ꯉꯥꯁꯨ ꯄꯥꯝꯃꯦ ꯍꯥꯏꯌꯦ
ꯍꯣꯏ ꯍꯃꯦꯡ ꯉꯥꯁꯨ ꯑꯣꯛꯁꯥꯗꯤ
ꯑꯣꯁꯥ ꯑꯣꯛꯁꯥꯁꯨ ꯄꯥꯝꯃꯦ ꯍꯣꯏ
ꯎꯝ ꯍꯣꯏ ꯐꯥꯝꯃꯦ ꯑꯩꯁꯨ ꯑꯣꯛꯁꯟꯁꯨ ꯄꯥꯝꯃꯦ ꯅꯠꯇ꯭ꯔꯥ
ꯆꯨꯝꯃꯦ ꯌꯦꯟ ꯌꯦꯟꯗꯤ ꯌꯥꯝꯅ ꯄꯥꯝꯃꯦ ꯑꯗꯨꯒꯨꯝꯕꯗꯤ ꯑꯩꯗꯤ ꯂꯩꯇꯦ
ꯑꯣ ꯑꯗꯨ ꯉꯁꯤꯅꯤ ꯅꯪ ꯎꯝ ꯀꯔꯤ ꯀꯔꯤ ꯊꯕꯛꯇꯣ
ꯀꯞꯊꯣꯔꯃꯥ
ꯍꯥ ꯉꯁꯤꯗꯤ ꯀꯔꯤ ꯀꯔꯤ ꯊꯕꯛ ꯑꯣꯏꯗꯣꯏꯅꯣ
ꯑꯣ ꯉꯁꯤꯗꯤ ꯇꯦꯟꯗ ꯄꯨ ꯊꯥꯡ ꯄꯨꯡ ꯇꯦꯟꯗꯀꯣ
ꯑꯣ
ꯀ꯭ꯂꯥꯁ ꯇ ꯆꯠꯀꯅꯤ ꯑꯗꯨ ꯊ꯭ꯔꯤꯗ ꯀ꯭ꯂꯥꯁ ꯂꯣꯏꯔꯗꯤ ꯑ ꯀꯔꯤ ꯑꯩꯈꯣꯏꯒꯤ ꯔꯤꯁꯔꯁꯀꯤ ꯃꯦꯇꯔꯤꯌꯦꯜꯁꯀꯨꯝꯕ ꯏꯁ ꯑ ꯖꯦꯔꯣꯛꯁ ꯇꯧꯒꯅꯤ ꯇꯥꯏꯄꯤꯡ ꯇꯧ ꯇꯧꯕꯒ ꯖꯦꯔꯣꯛꯁ ꯇꯧꯒꯅꯤ ꯑꯗꯨ ꯁꯕꯃꯤꯠ ꯇꯧꯔꯣ ꯍꯥꯏꯌꯦ
ꯑꯣ ꯑꯣ
ꯅꯪꯗꯤ
ꯑꯩꯈꯣꯏꯁꯨ ꯎꯝ ꯑꯩꯈꯣꯏꯁꯨ ꯀ꯭ꯂꯣꯁ ꯆꯠꯀꯅꯤ ꯑꯗꯨꯒ ꯎꯝ ꯑꯗꯨꯒ ꯂꯩꯇꯦ
ꯑꯣ
ꯑꯩ ꯊꯕꯛꯇꯤ ꯂꯩꯇꯦ
ꯑꯥ
ꯍꯧꯖꯤꯛꯇꯤ ꯅꯪꯗꯤ ꯌꯥꯝꯅ ꯂꯥꯏꯔꯤꯛ ꯄꯥꯏꯕ ꯄꯥꯕ ꯃꯥꯂꯦꯀꯣ
ꯍꯨꯖꯤꯛꯔ ꯄꯥꯗꯦ ꯑꯩ ꯇꯣꯄꯤꯛꯁꯤꯡꯕꯨ ꯌꯦꯡ ꯌꯦꯡꯉꯒ ꯂꯩꯔꯦ
ꯑꯣ
ꯎꯝ
ꯑꯗꯨ ꯁꯤ ꯅꯪ ꯂꯥꯏꯔꯤꯛ ꯄꯥꯏ ꯄꯥꯏꯌꯦꯁꯨ ꯐꯩꯌꯦ ꯑꯗꯨꯁꯨ ꯐꯩꯌꯦ ꯂꯥꯏꯔꯤꯛ ꯄꯥꯔꯗꯤ ꯑꯩꯈꯣꯏꯒꯤ ꯄꯨꯟꯁꯤꯅꯤ ꯑꯩꯈꯣꯏꯅ ꯀꯞ ꯀꯔꯤ ꯊꯕꯛ ꯄꯥꯅꯤꯡ ꯄꯥ ꯄꯥꯝꯄ꯭ꯔ ꯑꯗꯨꯗꯣ ꯇꯧꯕ ꯌꯥꯏꯌꯦ ꯑꯩꯈꯣꯏꯅ ꯂꯥꯏꯔꯤꯛ ꯐꯖꯅ ꯄꯥꯔꯗꯤ ꯅꯠꯇ꯭ꯔꯥ
ꯍꯣꯏ
ꯃꯥꯅꯤꯁ